ꯍꯜꯂꯣ
ꯑꯥ
ꯍꯜꯂꯣ ꯍꯥꯕ꯭ꯔꯣ
ꯅꯣꯡ ꯆꯨꯕ꯭ꯔꯣ ꯅꯣꯏꯁꯨ
ꯆꯨꯗꯦꯗ ꯍꯧꯖꯤꯛꯇꯤ ꯉꯁꯥꯥꯏ ꯉꯁꯥꯢꯗꯤ ꯆꯨꯋꯦ ꯗꯨꯗ ꯆꯨꯕ꯭ꯔꯣ
ꯍꯥꯥ
ꯆꯨꯋꯦꯕ ꯐꯠꯖꯅ ꯆꯨꯋꯦ ꯅꯣꯏꯗꯤ
ꯉꯁꯥꯏꯗꯥ ꯑꯈꯣꯢ ꯉꯁꯥꯢꯗꯣ ꯐꯖꯅ ꯆꯨꯔꯝꯃꯦ ꯁꯤꯗꯁꯨ
ꯏꯁꯤꯡ ꯆꯪꯂꯛꯀꯅꯤ ꯅꯣꯏꯗ ꯑꯃꯨꯛ
ꯑꯥ ꯎꯝ ꯅꯣꯡ ꯀꯟꯅ ꯆꯨꯔꯗꯤ ꯑꯁ ꯌꯥꯗꯕꯅꯦ
ꯍꯦ
ꯎꯝ
ꯀꯔꯤ ꯊꯕꯛ ꯂꯩꯥꯕ꯭ꯔꯣꯉꯁꯤꯗꯤ ꯀꯔꯤ ꯊꯕꯛ ꯂꯩꯕ꯭ꯔꯣ
ꯉꯁꯤꯁꯦ ꯊꯕꯛ ꯂꯩꯇꯦꯗ
ꯉꯁꯤꯗꯤ ꯑꯩ ꯑꯗꯨꯝ ꯂꯩꯔꯅꯤ
ꯅꯪꯗꯤ
ꯑꯩꯁꯨ ꯉꯁꯤꯗꯤ ꯑꯗꯨꯝ ꯂꯩꯕ ꯇꯥꯔꯦ
ꯐꯩꯌꯦ ꯐꯩꯌꯦ
ꯑꯗꯣ
ꯅꯪꯒꯤ ꯅꯪꯗꯤ ꯍꯟꯗꯛ ꯀꯔꯤ ꯇꯧꯔꯅꯤ ꯑꯃꯨꯛ
ꯍꯥꯏꯕꯗꯤ
ꯃꯥꯁꯇꯔ ꯆꯠꯊꯒꯗ꯭ꯔꯣ
ꯃꯥꯁꯇ꯭ꯔ ꯆꯠꯊꯔꯔꯣꯏꯗ
ꯀꯩꯗꯧꯔꯦ
ꯎꯄꯥꯢ ꯂꯩꯇ꯭ꯔꯦ
ꯆꯠꯊꯔꯒ ꯁꯥꯏꯟꯇꯤꯁ ꯑꯣꯏꯔꯣ ꯀꯩꯅꯣ
ꯑꯁ ꯁꯥꯏꯟꯇꯤꯁꯀ ꯑꯣꯏꯅꯤꯡꯗ꯭ꯔꯦꯗ ꯑꯩ ꯎꯝ ꯁꯥꯢꯟꯇꯤꯁꯀ ꯑꯣꯏꯅꯤꯡꯗ꯭ꯔꯦ
ꯉꯥꯒꯤꯒ ꯉꯥꯒꯤꯒꯨꯝꯕ ꯁ꯭ꯄꯤꯁꯦꯜꯂꯤꯁ ꯑꯣꯏꯕ ꯌꯥꯏꯅ
ꯍꯣꯏ ꯌꯥꯢꯌꯦ
ꯉꯥꯒꯤ ꯑꯣꯏꯔꯣꯅꯦ
ꯑꯣꯢ ꯐꯤꯁ꯭ꯔꯤꯒꯨꯝꯕ ꯀꯣ
ꯎꯝ
ꯐꯤꯁ꯭ꯔꯤꯒꯤꯁꯨ ꯑꯩꯈꯣꯏ ꯑꯗꯨꯝ ꯇꯝꯃꯦꯀꯣ ꯐꯤꯁ꯭ꯔꯤꯒꯤꯅꯦ ꯑꯦꯀ꯭ꯋꯥ ꯀꯜꯆꯔ ꯑꯗꯨꯒ ꯁꯦꯔꯤ ꯀꯜꯆꯔꯒꯨꯝꯕ ꯑꯗꯨꯒ ꯍꯣꯔꯇꯤꯀꯜꯆꯔ ꯂꯣꯏꯅ ꯇꯧꯋꯦꯗ
ꯎꯝ
ꯑ ꯈꯪꯗꯦ ꯑꯃꯨꯛꯀ ꯆꯠꯊꯕꯗꯣ ꯑꯁ ꯈꯪꯗ꯭ꯔꯦ ꯇꯜꯂꯦꯗ ꯇꯥꯒꯗꯕꯗꯣ ꯆꯍꯤꯒꯤ ꯑꯁ ꯇꯥꯃꯣ ꯍꯣꯏ ꯍꯣꯏ ꯗ꯭ꯔꯦꯁꯨ ꯑꯁ ꯈꯪꯗ꯭ꯔꯦ ꯑꯗꯨꯃꯥꯏ ꯇꯧꯔꯁꯤꯔ
ꯎꯪ
ꯅꯪꯗꯤ ꯀꯩ ꯏꯟꯁꯥꯡ ꯆꯥꯕ꯭ꯔꯣ
ꯍꯩꯌꯦ ꯁꯤꯗꯤ
ꯎꯠꯇꯤ
ꯅꯈꯣꯟꯗꯣ ꯐꯖꯅ ꯇꯥꯗꯦꯅꯦ ꯅꯪ ꯐꯣꯟ ꯂꯥꯞꯅ ꯊꯝꯕꯒꯤꯔꯥ ꯀꯃꯥꯏꯇꯧꯕꯒꯤꯔꯥ
ꯎꯠꯇꯤ ꯆꯥꯏꯌꯦ ꯎꯠꯇꯤ
ꯎꯝ ꯅꯪ ꯏꯅꯥꯎ ꯅꯨꯄꯥꯗꯤ ꯂꯩꯔꯤꯕ꯭ꯔꯣ
ꯂꯩꯌꯦ
ꯃꯥꯗꯤ ꯌꯨꯝꯗ ꯑꯗꯨꯝ ꯂꯩꯕ꯭ꯔꯣ
ꯍꯣꯏ
ꯋꯥꯀꯤꯡꯒꯨꯝꯕꯁꯨ ꯄꯨꯕꯤꯌꯣꯅ ꯑꯉꯥꯡꯁꯨ
ꯆꯠꯂꯦꯗ ꯗꯤꯌꯦ
ꯅꯨꯡꯇꯤꯒꯤ
ꯑꯥ
ꯀꯗꯥꯏꯗ ꯆꯠꯄ꯭ꯔꯣ ꯍꯥꯥ
ꯆꯤꯡ
ꯆꯩꯔꯥꯎ
ꯆꯩꯔꯥꯎ ꯎꯝ ꯑꯗꯨ ꯌꯧꯗꯤ ꯌꯥꯎꯗꯦ ꯑꯗꯣ ꯅꯦꯛꯀꯥꯂꯣꯡ ꯑ ꯂꯣꯡ ꯂꯣꯝꯗꯒꯤ
ꯃꯊꯛ ꯆꯦꯜꯂꯛꯄꯗ
ꯑꯣ ꯑꯣ ꯐꯩ ꯐꯩ ꯑꯗꯨꯔꯣꯝꯗꯁꯨ ꯆꯠꯄ ꯌꯥꯕ꯭ꯔꯅꯦ
ꯍꯣꯏ
ꯑꯍꯝ
ꯑꯗꯨꯗꯤ ꯑꯃꯨꯛ ꯁꯦꯝꯕ ꯍꯧꯗ꯭ꯔꯗꯤ ꯌꯥꯗ꯭ꯔꯦ
ꯑꯗꯨꯅꯦ ꯐꯖꯅ ꯁꯦꯝꯃꯣ
ꯀꯦꯞꯁꯨ ꯉꯥꯛꯇ ꯉꯥꯏꯔꯕ
ꯑꯣ ꯑꯩꯁꯨ ꯁꯥꯟꯅꯕ ꯐꯥꯎ ꯊꯣꯛꯄ ꯍꯧꯔꯦꯗ ꯀꯃꯥꯏ ꯇꯧꯕꯒꯤꯔꯥ ꯈꯪꯗꯦ
ꯀꯔꯤ ꯀꯔꯤ ꯇꯧꯕꯒꯤꯔ ꯈꯪꯗꯦ ꯊꯣꯛꯑꯗꯤ ꯑꯁ ꯑꯃꯨꯛ ꯆꯪꯕꯗꯣ ꯋꯥꯕ ꯃꯥꯂꯦ ꯑꯩꯁꯨ ꯅꯍꯥꯟꯗꯤ ꯅꯍꯥꯟꯗꯒꯤ ꯑꯗꯨꯝ ꯊꯣꯛꯄꯅꯦꯕ ꯑꯗꯨ ꯁꯅꯥꯕꯖꯒꯨꯝꯕ ꯋꯥꯛꯀꯤꯡꯒꯨꯝꯕꯁꯨ ꯑꯗꯨꯝ ꯆꯠꯂꯦ ꯅ
ꯑ
ꯑꯗꯣ ꯑꯁ ꯑꯃꯨꯛ ꯆꯪꯕꯗꯣ ꯋꯥꯏꯌꯦꯕ ꯑꯗꯨꯝ ꯎꯔꯒ ꯂꯩꯌꯦ
ꯑꯩꯁꯨ ꯌꯥꯝ ꯆꯥꯎꯔꯝꯕꯅꯤꯀꯣ ꯄꯨꯛꯇꯣ
ꯍꯥꯥ
ꯌꯦꯡꯕꯗ ꯌꯥꯝ ꯆꯥꯎꯔꯕꯣ ꯑꯩ
ꯈꯪꯗ꯭ꯔꯦꯗ ꯑꯗꯨ
ꯑꯗꯨꯝ ꯌꯥꯏꯗ ꯇꯤ ꯁꯥꯔꯠ ꯀꯨꯝꯕ ꯍꯥꯞꯄꯗꯤ ꯌꯥꯏꯗ ꯂꯧꯊꯣꯛꯑꯗꯤ ꯈꯪꯗꯦ
ꯌꯥꯗ꯭ꯔꯦ
ꯊꯣꯛꯑꯗꯤ ꯈꯪꯗ꯭ꯔꯦ ꯑꯩꯁꯨ
ꯀꯦꯖꯤ ꯀꯌꯥ ꯑꯣꯏꯕ꯭ꯔꯥ ꯍꯟꯗꯛ
ꯑꯩꯔꯣ ꯑꯩꯗꯤ ꯁꯤꯛꯁꯇꯤ
ꯎꯝ ꯁꯤꯁꯛꯇꯤ ꯉꯥꯛꯇꯅꯦ ꯅꯪꯗꯤ
ꯁꯤꯛꯁꯇꯤ ꯐꯥꯏꯚ
ꯑꯩꯔꯣ
ꯍꯥ
ꯁꯤꯛꯁꯇꯤ ꯋꯥꯟ ꯁꯤꯛꯁꯇꯤ ꯇꯨꯒꯨꯝꯕ
ꯎꯝ ꯁꯤꯁꯛꯇꯤ ꯐꯥꯏꯚꯇꯤ ꯌꯧꯔꯝꯃꯣꯏ
ꯎꯝ ꯁꯤꯁꯛꯇꯤ ꯋꯥꯟ ꯒꯨꯝꯕ ꯑꯣꯏꯔꯝꯃꯣꯏ
ꯑꯩꯁꯨ ꯁꯤꯛꯁꯇꯤ ꯋꯥꯟ ꯁꯤꯛꯁꯇꯤ ꯑꯁꯤ ꯋꯥꯏꯗ ꯑꯗꯨꯝ ꯂꯩꯔꯒ ꯂꯩꯔꯦ ꯆꯥꯛꯀꯨꯝꯕ ꯐꯖꯅ ꯆꯥꯔꯗꯤ ꯁꯤꯛꯁꯇꯤ ꯇꯨ ꯁꯤꯛꯁꯇꯤ ꯋꯥꯟ ꯁꯤꯛꯁꯇꯤ ꯇꯨ ꯀꯥꯏꯑꯦꯕ ꯑꯗꯣ ꯆꯥꯛꯗꯣ ꯐꯖꯅ ꯆꯥꯗꯕꯒꯤ ꯍꯟꯗꯛꯁꯦ ꯇꯨꯝꯕꯁꯨ ꯐꯖꯅ ꯇꯨꯝꯗꯕꯒꯤ ꯑꯁ ꯌꯥꯗ꯭ꯔꯦ ꯍꯛꯆꯥꯡꯁꯦ
ꯅꯣꯔꯋꯦꯒ ꯇꯧꯕꯗꯣ
ꯎꯝ
ꯌꯦꯡꯕ ꯅꯨꯡꯉꯥꯏꯕ꯭ꯔꯣ
ꯑꯣ ꯍꯣꯏ ꯑꯗꯨꯝ ꯐꯖꯩꯅ ꯅꯪꯁꯨ ꯌꯦꯡꯕ꯭ꯔꯣ
ꯑꯩꯅ
ꯆꯩꯀꯣ
ꯑꯥ ꯑꯅꯩꯕ ꯊꯦꯛꯅꯔꯅꯤ
ꯍꯥ
ꯗꯦꯗ ꯕ꯭ꯔꯖꯤꯜꯒ ꯀꯥꯡꯕꯨ ꯊꯦꯡꯅꯔꯅꯤꯕ
ꯎꯝ
ꯃꯣꯏꯗꯗꯤ ꯃꯟꯗꯦ ꯑꯣꯏꯕ꯭ꯔꯥ
ꯑꯗꯨ ꯈꯪꯗꯦ ꯑꯩ ꯌꯦꯡꯗ꯭ꯔꯤ ꯗꯦꯠ ꯀꯌꯥꯗ ꯑꯃꯨꯛ ꯇꯥꯕ꯭ꯔꯥ ꯈꯪ
ꯃꯣꯏꯗꯗꯤ ꯁꯟꯗꯦꯗ ꯊꯣꯛꯑꯦ ꯍꯥꯏ ꯁꯟꯗꯦ ꯅꯥꯏꯠ ꯁꯟꯗꯦ ꯏꯚꯤꯅꯤꯡꯒꯨꯝꯕ ꯑꯣꯏꯔꯗꯤ ꯑꯩꯈꯣꯏꯒꯤ
ꯑꯣ ꯅꯣꯏ ꯕꯦꯠꯇꯤꯡ ꯇꯧꯅꯤ ꯍꯥꯏꯕꯗꯣ ꯇꯧꯒꯦꯔꯣ
ꯇꯧꯔꯦ ꯊ꯭ꯔꯤꯍꯟꯗꯦꯠ ꯊ꯭ꯔꯤꯍꯟꯗꯦꯠ
ꯊ꯭ꯔꯤꯍꯟꯗꯦꯠ ꯊ꯭ꯔꯤꯍꯟꯗꯦꯠ
ꯑꯥ
ꯅꯣꯔꯋꯦ ꯉꯝꯒꯅꯤꯗ ꯃꯣꯏ ꯁꯥꯟꯕꯗꯨ ꯐꯖꯩꯌꯦ ꯑꯣꯏꯖꯤꯞ
ꯏꯁꯇ꯭ꯔꯥꯏꯀꯔꯁꯨ ꯈꯔ ꯐꯖꯕ ꯂꯩꯕꯅꯤꯅꯀꯣ ꯕꯣꯜ ꯕ꯭ꯔꯥꯖꯤꯜꯗꯤ ꯕꯣꯜꯗꯤ ꯄꯥꯏꯌꯦ ꯑꯗꯨ ꯏꯁꯇꯥꯏꯀ꯭ꯔ ꯐꯖꯕꯗꯤ ꯂꯩꯇꯦꯕ ꯕꯣꯜꯗꯤ ꯄꯥꯏ
ꯑꯁ ꯑꯥ ꯕꯣꯜꯁꯨ ꯄꯥꯏꯒꯅꯤ ꯃꯣꯏꯅ ꯑꯗꯨꯝ ꯐꯖꯩꯌꯦꯕ
ꯑꯃ ꯑꯦꯕ꯭ꯔꯤ ꯀꯣꯁꯇ ꯑꯗꯨꯝ ꯁꯣꯟꯕꯗꯤ ꯅꯠꯇꯦꯅ
ꯐꯦꯕꯔꯦꯜ ꯀꯣꯆ ꯏꯁꯇꯥꯔ ꯄ꯭ꯂꯦꯌꯔ ꯌꯥꯝ ꯂꯩꯌꯦꯅ ꯏꯁꯇꯥ ꯄꯦꯂꯌ꯭ꯔ ꯌꯥꯝꯕꯅꯤ ꯃꯣꯏꯁꯨ ꯑꯗꯨ ꯑꯣꯏꯔꯁꯨ ꯃꯣꯏꯁꯨ ꯐꯥꯖꯅꯗꯤ ꯁꯥꯟꯅꯌꯦꯅ
ꯎꯝ ꯎꯝ ꯌꯦꯡꯕ ꯇꯥꯔꯦ ꯑꯀꯥꯜꯂꯝꯗꯨ ꯃꯗꯨꯅꯦ ꯃꯥꯅꯦ ꯍꯥꯏꯌꯦ
ꯅꯦꯃꯥꯔꯗꯤ ꯁꯥꯟꯅꯕꯁꯨ ꯐꯪꯗꯦ
ꯅꯦꯃꯥꯔꯗꯤ ꯌꯥꯝ ꯁꯣꯜꯂꯦꯗ
ꯑꯥ ꯌꯥꯗꯤ ꯌꯥꯗ꯭ꯔꯦ ꯌꯥꯗ꯭ꯔꯕꯅꯤꯗ ꯐꯦꯟꯁ ꯌꯥꯝꯍꯟꯕꯒꯤ ꯑꯃꯨꯛ ꯏꯁꯀꯣꯗꯠꯇ ꯌꯧꯍꯟꯕꯅꯦꯕ
ꯑꯥ
ꯐꯦꯟꯁꯀꯤ ꯐꯦꯚꯔ ꯑꯣꯏꯒꯦꯔ
ꯎꯝ
ꯑꯗꯨꯒꯤ ꯌꯥꯎꯍꯟꯕꯅꯤꯗ ꯁꯥꯟꯅꯕꯗꯤ ꯌꯥꯗ꯭ꯔꯦ
ꯍꯥ ꯑꯗꯨꯅꯦ ꯈꯪ ꯄꯣꯟꯗ꯭ꯔꯦꯅꯦ ꯀꯦ
ꯎꯝ
ꯑꯩꯁ
ꯉꯁꯤꯗꯤ ꯀꯩ ꯀꯩ ꯇꯧꯒꯦꯔ
ꯈꯪꯗꯦ
ꯎꯝ
ꯅꯦꯛꯁ ꯃꯟꯒꯨꯝꯕ ꯑꯣꯏꯔꯗꯤ ꯑꯩꯁꯨ ꯀꯣꯂꯦꯖ ꯀꯥꯎꯕ ꯍꯧꯔꯛꯅꯤꯅꯦ
ꯑꯥ ꯅꯣꯏ ꯑꯃꯨꯛ ꯊ꯭ꯔꯤ ꯌꯔꯁ ꯑꯣꯏꯔꯝꯃꯅꯤꯀꯣ
ꯑꯥ
ꯊ꯭ꯔꯤ ꯎ
ꯁꯦꯡꯕꯗꯤ ꯐꯥꯏꯚ ꯌꯔꯁꯅꯦꯕ
ꯎꯝ
ꯍꯣꯏ ꯒ꯭ꯔꯦꯖꯨꯦꯁꯟ ꯂꯣꯏꯕꯒꯤ ꯊ꯭ꯔꯤ ꯏꯔꯁ ꯑꯣꯏꯕ ꯗꯥꯏꯔꯦꯛ ꯇꯨꯋꯦꯜꯐꯇꯀ ꯇꯨꯋꯦꯜꯞ ꯂꯣꯏꯔꯒ ꯀꯥꯔꯗꯤ ꯐꯥꯏꯚ ꯌꯔꯁꯅꯦꯕ
ꯑꯣ
ꯑꯩꯈꯣꯏ ꯒ꯭ꯔꯦꯖꯨꯦꯁꯟ ꯍꯥꯟꯅ ꯂꯣꯏꯁꯤꯟꯕꯒꯤꯅ ꯊ꯭ꯔꯤ ꯌꯔꯁ ꯑꯣꯏꯕ ꯐꯥꯕꯅꯤꯅꯦ ꯂꯣ ꯀꯩ ꯇꯧꯕꯗꯣ ꯁ꯭ꯄꯤꯁꯦꯂꯥꯏꯖꯦꯁꯟ ꯇꯧꯕꯗꯣ ꯁ꯭ꯄꯣꯔꯠꯁ ꯂꯣꯁꯨ ꯇꯧꯕ ꯌꯥꯏꯑꯕ
ꯎꯝ
ꯑꯦꯛꯖꯥꯝꯄꯜ ꯗꯣꯞꯄꯤꯡꯒꯤꯒꯨꯝꯕ ꯀꯦꯁ ꯆꯠꯊꯕ ꯂꯤꯛꯀꯤ ꯀꯟꯇ꯭ꯔꯦꯛꯀꯤ ꯃꯔꯝꯗ ꯀꯣꯔꯠ ꯑꯥꯔꯒꯨꯃꯦꯟ ꯇꯧꯕꯒꯨꯝꯕꯀꯣ
ꯎꯝ
ꯑꯗꯨꯒꯨꯝꯕꯗꯤ ꯌꯥꯝ ꯆꯪꯕꯅꯦꯕ
ꯎꯝ
ꯍꯥꯥꯎꯕꯅꯦ ꯍꯥꯥꯎꯕꯗꯤ
ꯍꯩꯌꯦꯗ ꯑꯁ ꯃꯅꯤꯄꯨꯔꯒꯤ ꯗꯤꯒ꯭ꯔꯤ ꯈꯛꯇꯅꯤꯗ ꯌꯥꯝꯅ ꯏꯟꯇ꯭ꯔꯔꯟꯁꯨ ꯐꯖꯅ ꯇꯧꯕ ꯐꯪꯉꯣꯏꯕ
ꯎꯝ
ꯄ꯭ꯔꯦꯛꯇꯤꯀꯦꯜ ꯑꯣꯏꯗꯦꯕ ꯖꯁ ꯗꯤꯒ꯭ꯔꯤꯒꯤꯅꯦꯕ ꯑꯗꯣ ꯕꯥꯔ ꯑꯦꯛꯖꯥꯝ ꯑꯃꯨꯛ ꯊꯥꯑꯅꯤ ꯕꯥꯔ ꯑꯦꯛꯖꯥꯝ ꯊ ꯊꯥꯔꯒ ꯂꯩꯁꯦ ꯂꯥꯏꯁꯦꯟꯁ ꯐꯪꯗ꯭ꯔꯗꯤ ꯀꯥꯟꯅꯥꯗꯦꯕ
ꯎꯝ
ꯗꯤꯒ꯭ꯔꯤ ꯂꯩꯔꯁꯨꯀꯣ
ꯎꯝ
ꯑꯗꯨ ꯃꯅꯤꯄꯨꯔꯒꯤꯁꯨ ꯑꯗꯨꯝ ꯔꯤꯀ꯭ꯔꯨꯏꯠꯇꯤ ꯇꯧꯕꯅꯤꯗ ꯒꯣꯔꯔꯃꯦꯟ ꯖꯣꯕꯁꯨ
ꯍꯣꯏꯗ ꯇꯧꯒꯦ ꯇꯧꯒꯅꯤꯗ ꯇꯧꯕꯕꯨꯗꯤ
ꯈꯣꯏ ꯑꯦꯁ ꯇꯤꯁꯤꯒꯤꯗꯤ ꯃꯤ ꯌꯥꯝꯗꯕꯒꯤ ꯑꯗꯨꯝ ꯆꯥꯟꯁꯇꯤ ꯂꯩꯗꯤ ꯂꯩꯕꯅꯦꯕ
ꯎꯝ
ꯍꯟꯗꯛꯁꯨ ꯏꯁꯇꯨꯗꯦꯟ ꯂꯥꯛꯄꯗꯣ ꯌꯥꯝꯗꯕꯒꯤ ꯗꯥꯏꯔꯦꯛ ꯔꯤꯀ꯭ꯔꯨꯏꯠꯃꯦꯟ ꯇꯧꯕꯅꯤ
ꯎꯝ ꯅꯣꯏꯗꯣ ꯏꯟꯇꯔꯟ ꯑ ꯇꯦꯁ ꯀꯨꯝꯕꯁꯨ ꯏꯟꯇ꯭ꯔꯥꯟ ꯇꯦꯁꯀꯨꯝꯕꯁꯨ ꯇꯧꯗꯦꯅ
ꯑꯥ ꯏꯁꯇꯨꯗꯦꯟꯗꯣ ꯏꯁꯇꯨꯗꯦꯟꯗꯣ ꯊ꯭ꯔꯤ ꯍꯟꯗ꯭ꯔꯦꯗ ꯍꯦꯜꯂꯗꯤ ꯇꯧꯒꯅꯤ ꯍꯥꯏꯌꯦ ꯑꯗꯣ ꯊ꯭ꯔꯤꯍꯟꯗ꯭ꯔꯦꯗ ꯁꯨꯗ꯭ꯔꯗꯤ ꯑꯗꯨꯝ ꯗꯥꯏꯔꯦꯛ ꯔꯤꯀꯔꯨꯏꯠꯃꯦꯟ ꯗꯥꯏꯔꯦꯛ ꯀꯥꯎꯟꯁꯤꯂꯤꯡ
ꯑꯣ ꯁꯨꯗꯕꯒꯤ ꯑꯣꯏꯔꯝꯅꯤꯗ꯫
ꯑꯗꯨ ꯑꯩꯈꯣꯏꯗꯤ ꯃꯤꯁꯨ ꯌꯥꯝꯗꯦꯅ ꯑꯦꯁ ꯇꯤꯒꯤꯗꯤ ꯑꯗꯨꯝ ꯆꯪꯕ ꯐꯪꯉꯅꯤꯗ꯫ ꯑꯦꯁ ꯇꯤꯒꯤ ꯊꯥꯔꯇꯤ ꯄꯥꯔꯁꯦꯟ ꯔꯤꯖꯥꯞ ꯂꯩꯕꯅꯦꯕ꯫
ꯎꯝ꯫
ꯊꯥꯔꯇꯤ ꯄꯥꯔꯁꯦꯟ ꯁꯨꯔꯦꯕ ꯑꯩꯈꯣꯏ ꯂꯣꯒꯨꯝꯕ ꯇꯥꯛꯄꯁꯦ ꯌꯥꯝ ꯂꯩꯇꯦꯕ ꯂꯩꯔꯤꯁꯨ ꯃꯄꯥꯜꯗꯒꯨꯝꯗ
ꯎꯝ꯫
ꯈꯪꯗꯦꯗ